ꯍꯜꯂꯣ
ꯇꯥꯏꯔꯕ
ꯑꯣꯥ
ꯏ ꯃꯥꯅꯤ
ꯇꯥꯔꯕꯣ
ꯇꯥꯔꯦ ꯇꯥꯔꯦ ꯑꯣ ꯇꯥꯔꯕ ꯎꯝ ꯎꯝ ꯑꯗꯨꯝ ꯅꯨꯡꯉꯥꯏꯔꯤꯕ ꯅꯠꯇ꯭ꯔꯣ
ꯇꯉꯏꯔꯤꯌꯦ
ꯑꯩ ꯃꯅꯤꯡꯗ ꯀꯩꯝꯇ ꯂꯥꯡ
ꯂꯥꯡꯗꯦ ꯂꯥꯡꯗꯦ ꯀꯩꯝꯇ ꯑꯩꯁꯨ ꯇꯥꯗꯕ ꯅꯠꯇ꯭ꯔꯣ ꯃꯅꯤꯡꯗ ꯀꯩꯝꯇ ꯂꯥꯡꯕ
ꯇꯥꯗꯦ ꯇꯥꯗꯦ
ꯎꯝ
ꯌꯥꯔꯤꯉꯩ ꯀꯩꯅꯣꯅꯤꯀꯣ ꯃꯩꯇꯩꯂꯣꯟꯅꯤꯀꯣ ꯀꯥꯎꯅꯨ
ꯎꯝ
ꯅꯅꯦ ꯉꯁꯥꯏ ꯨꯡꯉꯣ ꯀ ꯑꯩ ꯑꯩ ꯁꯥꯟꯩꯌꯦꯦ ꯕꯨꯡꯉꯣꯗꯣ ꯆꯥꯝꯃꯔꯤꯒ ꯀꯨꯟꯃꯨꯛ ꯑꯗꯥꯏꯝ ꯐꯪꯉꯦꯌꯦ ꯑꯗꯣ ꯃꯉꯥꯟ ꯅꯪꯕꯣ ꯆꯥꯝꯃꯔꯤꯒ ꯀꯨꯟ ꯍꯥꯏꯁꯦ ꯀꯩꯅꯣꯅꯤ ꯊꯥꯖꯗꯦ ꯍꯥꯏꯕ ꯑꯩꯗꯤ ꯑꯦꯝ ꯕꯤ ꯕꯤ ꯑꯦꯁꯁꯦ ꯁꯨꯡꯊꯥꯛ ꯊꯥꯖꯗ꯭ꯔꯦꯀꯣ ꯑꯗꯨꯒ ꯑꯩꯗꯤ ꯕꯤꯗꯦꯁ ꯐꯥꯎ ꯄꯥꯛ ꯊꯥꯖꯗꯦꯕ ꯑꯗꯣ ꯃꯥꯅ ꯍꯥꯏꯁꯦ ꯃꯉꯥꯟꯗꯨꯁꯨ ꯄꯥꯛ ꯈꯪꯒꯟꯗꯕ ꯃꯥꯜꯂꯦ ꯑꯗꯨꯅ ꯗꯨꯝ ꯑꯗ ꯁꯥꯏꯃꯟ ꯅꯪꯅ ꯑꯞꯗꯦꯠ ꯂꯩꯇꯥꯗꯤ ꯑꯗꯨꯝ ꯄꯥꯎ ꯄꯤꯔꯛꯑꯣ ꯑꯦꯅꯤ ꯀꯩꯅꯣꯒꯤ ꯑꯣꯏꯒꯦꯔ ꯕꯦꯇꯅꯔꯤꯒꯤ ꯑꯣꯏꯒꯦꯔꯥ ꯑꯗꯨꯗꯒꯤꯗꯤ ꯑꯌꯨꯁꯀꯤ ꯑꯣꯏꯒꯦꯔꯥ ꯑꯦꯅꯤ ꯄꯥꯎ ꯄꯤꯔꯛꯑꯣ ꯑꯧꯄꯥꯏ ꯂꯩꯇ꯭ꯔꯦ ꯍꯟꯗꯛ ꯍꯟꯗꯛ ꯆꯪꯍꯧꯗ꯭ꯔꯗꯤ ꯆꯪꯕ ꯉꯝꯃꯔꯣꯏ ꯑꯥ ꯑꯩꯗꯤ ꯗꯨꯝ ꯃꯥꯡꯉ ꯇꯣꯛꯈꯤ ꯗꯧ ꯃꯥꯜꯂꯦ ꯒ꯭ꯔꯦꯖꯨ ꯒ꯭ꯔꯦꯖꯨꯋꯦꯁꯟ ꯑꯝ ꯇꯝꯍꯧꯕꯁꯨ ꯅꯠꯇꯦ ꯅꯪꯗꯤ ꯇꯧꯍꯧꯕ꯭ꯔꯥ ꯍꯪꯉꯦꯕ ꯀꯩꯝ ꯇꯧꯔꯦꯍꯦ ꯑꯗꯩꯗꯤ ꯃꯍꯦꯁꯣꯔꯤ ꯖꯣꯏꯁ꯭ꯔꯤꯁꯨ ꯐꯪꯗꯦ ꯍꯥꯏꯕ
ꯑꯣ
ꯑꯁ ꯃꯣꯏꯗꯤꯅꯦ ꯑꯗꯨꯝ ꯀꯩꯅꯣꯗꯗꯤꯅꯦ ꯆꯥꯡꯌꯦꯡꯗꯒꯗꯤ ꯌꯥꯝ ꯋꯥꯡꯕꯅꯦ ꯃꯣꯏꯁꯦ
ꯎꯝ ꯃꯣꯏꯁꯨ ꯑꯝ ꯇꯧꯗꯦ ꯍꯥꯏꯕ ꯕꯤꯁꯦꯁꯣꯔꯤꯗꯣ ꯅꯠꯇꯦ ꯑꯥ ꯅꯠꯇꯦ ꯕꯤꯁꯦꯁꯤꯔꯤ ꯍꯥꯏꯌꯦ ꯃꯍꯦꯁꯤꯔꯤꯗꯣ ꯃꯍꯦ ꯔꯤꯗꯣ ꯀꯩꯅꯣꯡꯇꯪ ꯐꯪꯉꯦ ꯍꯥꯏꯕ ꯆꯥꯝꯃ꯭ꯔꯤ ꯈꯔ ꯈꯔ ꯈꯛꯇ ꯐꯪꯉꯦ ꯍꯥꯏꯕ
ꯑꯥ
ꯑꯗꯒꯤꯗꯤ ꯚꯤꯁꯥꯜꯗꯣ ꯑꯗꯨꯁꯨ ꯐꯪꯗꯦ ꯍꯥꯏꯌꯦ
ꯑ ꯀꯩꯅꯣꯗꯤ ꯖꯣꯏꯁ꯭ꯔꯤꯗꯤ
ꯖꯣꯏꯁ꯭ꯔꯤꯁꯨ ꯌꯧꯗꯦ ꯍꯥꯏꯗ ꯃꯥ ꯖꯣꯏꯁ꯭ꯔꯤꯗꯤ ꯋꯥꯔꯤ ꯁꯥꯟꯅꯔꯝꯃꯦꯕꯀꯣ
ꯑꯥ
ꯃꯥ ꯆꯥꯃ꯭ꯔꯤꯒ ꯀꯨꯟꯊ꯭ꯔꯥ ꯃꯨꯛꯇꯪꯅꯦ ꯍꯥꯏꯌꯦ ꯑꯗꯣ ꯕꯤꯗꯤ ꯑꯦꯁ ꯁꯪꯗꯦꯗ ꯑꯩꯒ ꯑꯩꯒ ꯍꯦꯛ ꯈꯪꯅꯕ ꯃꯌꯥꯝꯁꯤꯅꯦ ꯁꯤꯜꯄꯥꯇꯪ ꯑꯣꯏꯗꯧ ꯃꯥꯜꯂꯦ
ꯎꯝ ꯐꯤꯜꯄꯥꯗꯤ ꯌꯥꯝ ꯐꯖꯒ꯭ꯔꯦ ꯆꯥꯝꯃ꯭ꯔꯤ ꯃꯧꯗ꯭ꯔꯥꯝ ꯐꯪꯒ꯭ꯔꯦꯀꯣ
ꯋꯥꯟ ꯅꯥꯏꯟꯇꯤ ꯐꯣꯔ ꯐꯪꯕ ꯐꯣꯔ ꯅꯥꯏꯟꯇꯤ ꯐꯣꯔ ꯑꯗꯨꯅꯦ ꯑꯦꯛꯖꯥꯝ ꯍꯥꯏꯗꯣꯛꯇꯣꯏꯁꯤꯗꯅꯦ ꯂꯥꯏ ꯀꯟ ꯑꯝꯇ ꯈꯣꯏꯔꯝꯃꯨ ꯏꯕꯦꯃꯥ
ꯍꯥꯏ ꯅꯪꯁꯨ ꯑꯃꯠꯇ ꯐꯪꯖꯒ꯭ꯔꯗꯤꯅꯦ
ꯄꯨꯁꯤꯁꯦ ꯇꯪꯗꯨ ꯂꯩꯇꯥꯅ ꯂꯩꯕ ꯍꯥꯏꯕꯗꯨ ꯑꯣꯏꯔꯗꯧꯅꯦ ꯑꯩ ꯆꯥꯎꯕ ꯄꯤꯛꯄꯒ ꯑꯩ ꯊꯤꯗ꯭ꯔꯦ ꯑꯩ
ꯃꯥꯅꯦ ꯍꯧꯖꯤꯛ ꯖꯦꯡꯉꯣ ꯑꯩ ꯈꯪꯅꯔꯤ ꯃꯌꯥꯝꯖꯦ ꯕꯨꯡꯉꯣꯖꯨꯅꯦ ꯑꯩꯗꯤ ꯕꯤ ꯗꯤ ꯑꯦꯁ ꯄꯥꯎ ꯐꯪꯗꯧ ꯃꯥꯟꯗꯦ ꯍꯧꯖꯤꯛꯇꯤ ꯀꯁꯦ ꯂꯧꯒꯦ ꯂꯧꯒꯦ ꯇꯥꯟꯅꯔꯦ ꯃꯤ ꯈꯔ ꯑꯃꯅ ꯍꯥꯏꯅꯕ ꯍꯥꯏꯇꯥꯔꯦ ꯑꯌꯨꯁ ꯑꯩ ꯕꯤꯗꯦꯁ ꯑꯣꯏꯅ ꯇꯝꯖꯒꯦꯅꯒ ꯍꯥꯏꯅꯕ ꯌꯥꯎꯋꯦ ꯑꯗꯣ ꯑꯗꯒꯤꯗꯤ ꯔꯥꯍꯨꯜꯗꯣ ꯍꯪꯕ꯭ꯔꯥ
ꯑꯥ
ꯔꯥꯍꯨꯜꯗꯣ ꯍꯤꯃꯥꯆꯜꯗꯅꯦꯕ ꯇꯝꯃꯤꯗꯣ
ꯎꯝ
ꯑꯗꯨꯗꯣ ꯃꯣꯏ ꯔꯥꯍꯨꯜꯗꯣ ꯀꯩ ꯍꯥꯏ ꯔꯥꯍꯨꯜꯗ ꯀꯩ ꯍꯥꯏꯒꯥꯟꯗ ꯑꯁ ꯑꯥ ꯀꯩꯅꯣꯍꯣꯏ ꯁꯥꯏꯃꯟ ꯍꯣꯏꯅ ꯀꯩꯅꯣ ꯖꯦꯅꯤꯝꯁꯇ ꯇꯝꯒꯤꯕꯗꯣ ꯃꯔꯥꯏꯕꯛ ꯌꯥꯝ ꯄꯥꯔꯕꯅꯤ ꯃꯣꯏ ꯇꯥꯃꯤꯟꯅꯕꯗ ꯀꯩꯅꯣ ꯃꯃꯥꯡꯒꯤ ꯃꯣꯏ ꯐꯥꯏꯚ ꯍꯟꯗ꯭ꯔꯦꯗ ꯌꯧꯕ ꯃꯤꯐꯥꯎꯕ ꯐꯪꯗꯦ ꯑꯩꯈꯣꯏ ꯃꯃꯥꯡꯗ ꯐꯥꯏꯚ ꯍꯟꯗ꯭ꯔꯦꯠꯀꯁꯦ ꯂꯨꯔꯤ ꯅꯠꯇ꯭ꯔꯥ
ꯑ
ꯑ ꯆꯥꯝꯃꯉꯥ ꯐꯪꯕꯁꯦ ꯂꯨꯔꯤꯅꯦꯕ ꯑꯗꯨꯗꯨꯐꯥꯎ ꯐꯪꯗꯦ ꯑꯩꯌꯦ ꯈꯪꯕ꯭ꯔꯥ ꯑꯌꯨꯁꯇ ꯐꯪꯉꯤ ꯃꯣꯏ ꯑꯗꯥꯏꯒꯤ ꯍꯤꯃꯥꯆꯜꯒꯤ ꯃꯤꯗꯣ
ꯑꯣꯝꯤꯁ ꯌꯥꯝ ꯋꯥꯡꯕꯅꯦ
ꯍꯣꯏ ꯀꯝꯄꯤꯇꯤꯁꯟ ꯌꯥꯝ ꯋꯥꯡꯉꯦ ꯕꯤ ꯗꯤ ꯑꯦꯁ ꯀꯣꯂꯦꯖ ꯐꯥꯎꯕꯁꯤꯗ ꯐꯪꯅꯗꯦ ꯑꯗꯨꯅ ꯃꯈꯣꯏ ꯁꯤꯗꯗꯤ ꯑꯗꯒꯤꯗꯤ ꯑꯩꯈꯣꯏꯗꯤ ꯕꯤ ꯗꯤ ꯑꯦꯁ ꯀꯣꯂꯦꯖ ꯍꯥꯏꯔꯒ ꯀꯣꯂꯦꯖ ꯃꯁꯥꯃꯛ ꯇꯣꯉꯥꯟꯅ ꯂꯩꯕ ꯅꯠꯇꯦ ꯑꯦꯝ ꯕꯤ ꯕꯤ ꯑꯦꯁꯀ ꯄꯨꯜꯂꯒ ꯂꯩꯕꯅꯤꯅ ꯌꯥꯝꯅ ꯐꯔꯕꯅꯦ ꯍꯥꯏꯌꯦ ꯃ ꯒꯨꯍꯥꯇꯤꯒꯤ ꯑꯥꯔ ꯗꯤ ꯁꯤꯒꯗꯣ
ꯎꯝ
ꯑꯗꯨꯗꯣ ꯃꯣꯏꯗꯤ ꯑꯇꯣꯞꯄ ꯑꯦꯝ ꯕꯤ ꯕꯤ ꯑꯦꯁ ꯀꯤ ꯀꯣꯂꯦꯖꯀ ꯄꯨꯟꯕ ꯅꯠꯇꯦꯕ ꯃꯣꯏ ꯃꯁꯥꯇꯪꯒꯤ ꯀꯣꯂꯦꯖꯅꯦꯕ ꯑꯗꯨꯅ ꯕꯥꯏꯑꯣꯀꯦꯃꯦꯁꯇ꯭ꯔꯤꯒꯨꯝꯕ ꯑꯦꯅꯥꯇꯣꯃꯤꯒꯨꯝꯕ ꯐꯤꯖꯤꯣꯒꯨꯝꯕꯁꯦ ꯑꯇꯣꯞꯄ ꯀꯣꯂꯦꯖꯇ ꯆꯠꯂ ꯆꯠꯂꯒ ꯂꯥꯏꯔꯤꯛ ꯇꯝꯃꯤ
ꯃꯣꯏꯁ ꯌꯥꯝ ꯇꯤꯡꯒꯦ ꯍꯥꯏꯇꯥꯅꯦ
ꯂꯤꯡ ꯑꯗꯨꯅꯦ ꯂꯤꯡꯑꯁꯨ ꯅꯣꯛꯄ ꯃꯆꯦꯠ ꯑꯃꯗꯤꯝ ꯌꯥꯎꯔꯛꯏꯗꯅ ꯑꯩꯁꯨꯅꯦ ꯄꯦꯟꯊꯣꯛꯑꯕꯅꯦ ꯎꯝ
ꯃꯥꯅꯦ ꯃꯥ
ꯑꯗꯨꯅꯦ ꯄꯨꯡꯉꯣꯁꯨ ꯁꯤꯈꯩꯗꯤ ꯎꯄꯥꯏ ꯂꯩ ꯀꯩꯅꯣ ꯇꯧꯔꯤ ꯍꯥꯏ ꯂꯧ ꯁꯨꯔꯤ ꯁꯃꯟ ꯌꯨꯝꯒꯤ ꯃꯇꯦꯡ ꯑꯗꯨꯝ ꯑꯦꯛꯖꯥꯝ ꯊꯥꯏꯅꯦ ꯇꯧꯋ ꯊꯥꯏꯅꯦ ꯀꯝ ꯇꯧ ꯂꯩ ꯌꯨꯝꯒꯤ ꯀꯩꯝꯇ ꯊꯕꯛ ꯇꯧ ꯇꯧꯗꯦ ꯑꯩ ꯈꯜꯂꯨ ꯈꯜꯂꯨ ꯄꯪ ꯀꯞꯇ ꯀꯞꯅꯤꯡꯉꯛꯑꯦ
ꯃꯥ
ꯍꯥꯏꯃꯅ
ꯑꯩꯈꯣꯏ ꯆꯍꯤ ꯀꯥꯡꯕꯨꯅꯦꯖꯥ
ꯑꯗꯨꯅꯦ ꯑꯩꯅ ꯍꯥꯏꯕꯛ ꯅꯛꯇꯪ ꯅꯠꯇꯗ ꯃꯉꯥꯥꯟꯗꯨꯁꯨꯅꯦ ꯑꯉꯥꯎꯕꯤ ꯑꯃ ꯄꯥꯡꯈꯛꯅꯦ ꯃꯥ ꯍꯧꯖꯤꯛ ꯂꯩꯔꯝꯗꯣꯏꯁꯦ ꯑꯩꯁꯨ ꯃꯥ ꯑꯦꯛꯖꯥꯝ ꯀꯩꯅꯣ ꯇꯧꯕꯗꯤ ꯄꯥꯛ ꯐꯥꯎꯅꯗꯦ ꯏꯃꯥꯟꯅꯕꯒꯤ ꯑꯃꯨꯛ ꯑꯁꯤꯕ ꯑꯃꯨꯛ ꯌꯥꯎꯁꯜꯂꯛꯇꯨꯅ ꯑꯩ ꯅꯍꯥꯟꯗꯩ ꯁꯤꯔꯣꯏ ꯃꯌꯨꯝꯗ ꯗꯨꯝ ꯂꯩ ꯌꯦ ꯅꯠꯇꯦꯉꯣ ꯑꯩꯈꯣꯏꯗꯤ ꯃꯤ ꯂꯩꯇꯕ ꯌꯥꯎꯔꯒ ꯑꯩꯈꯣꯏꯒꯤ ꯃꯔꯤ ꯃꯇꯥ ꯀꯥꯏꯅ ꯌꯨꯝꯗ ꯂꯦꯛꯄꯤꯗꯅꯠꯇ ꯇꯧꯋꯤꯗꯅ
ꯑ
ꯃꯣꯏꯗꯤ ꯀꯅꯥꯝꯇ ꯇꯧꯗꯦ ꯍꯥꯏꯕ ꯑꯩꯈꯣꯏ ꯅꯠꯇꯅ ꯑꯗꯨꯕꯨ ꯅꯨꯡꯉꯥꯏꯔꯤꯕꯅꯦ ꯌꯦꯡꯉꯣ ꯑꯗꯣ ꯑꯩ ꯅꯍꯥꯟ ꯗꯦꯠ ꯋꯥꯦ ꯇꯨꯅꯦ ꯊ꯭ꯔꯤꯅꯦ ꯂꯦꯛꯑꯦꯀꯣ
ꯑ
ꯌꯦꯛꯄꯁꯤꯗ ꯑꯩꯅ ꯁꯤꯔꯤꯦꯜ ꯑꯩꯗꯤ ꯑꯦꯛꯖꯥꯝ ꯂꯩꯕꯅꯤꯅ ꯑꯩ ꯍꯜꯂꯒꯦ ꯑꯉꯥꯡ ꯉꯥꯛꯇꯅꯦꯕ ꯂꯩꯖꯦ ꯃꯅꯥꯎ ꯄꯥꯏꯈꯤꯕ ꯃꯃꯥꯟꯅꯕꯗꯨꯒ ꯑꯩ ꯍꯜꯂꯒꯦ ꯂꯥꯏꯔꯤꯛ ꯄꯥꯕ ꯈꯤꯇꯪ ꯂꯥꯏꯛ ꯄꯥꯔꯨꯒꯦ ꯂꯥꯏꯔꯤ ꯄꯥꯛꯕ ꯌꯥꯗꯦ ꯑꯗꯨꯣ ꯍꯥꯏꯔꯒ ꯑꯩ ꯍꯜꯂꯛꯄꯅꯦꯕ ꯑꯗꯣ ꯔꯤꯟꯊꯔꯕꯨꯗꯤ ꯂꯩꯍꯧꯋꯦꯕꯀꯣ
ꯑꯥ
ꯑꯗꯨꯅꯦ ꯑꯦ ꯀꯩꯅꯣ ꯇꯧꯋꯦ ꯅꯪ ꯇꯧꯗ꯭ꯔꯤ ꯃꯃꯥꯡꯗ ꯂꯣꯌꯥ ꯉꯥꯟꯕꯒ ꯀꯩꯅꯣꯒ ꯕꯤꯀ꯭ꯔꯝꯖꯤꯠꯅꯅꯁꯨ ꯐꯣꯟ ꯇꯧꯔꯛꯝꯃꯤ ꯃꯕꯥꯅꯤꯃꯛ ꯗꯦꯜꯂꯤꯗ ꯂꯩꯌꯦ
ꯑꯣ
ꯊꯦꯡꯅꯔꯔꯦ ꯍꯧꯖꯤꯛ ꯁꯦꯡꯅꯔ ꯚꯤꯗꯤꯑꯣ ꯀꯣꯜ ꯇꯧꯔꯛꯑꯝꯃꯤꯕ
ꯑꯣ
ꯎꯝ
ꯀꯥꯎꯟꯗꯁꯨ ꯁꯥꯏꯃꯔ ꯑꯗꯨꯅꯦ ꯊꯕꯛ ꯇꯧꯗꯕ ꯌꯥꯗ꯭ꯔꯦ ꯑꯩ ꯑꯗꯨ
ꯃꯥꯅꯦ ꯅꯪ ꯑꯃꯨꯛꯀ ꯊꯥꯒꯦꯅ ꯈꯜꯂꯅꯨꯀꯣ
ꯈꯟ ꯑꯦꯖ ꯉꯎꯔꯦ
ꯃꯉꯥꯏ ꯑꯩ ꯇꯁꯦꯡꯅ ꯍꯥꯏꯔꯗꯤ ꯅꯪ ꯃꯃꯥꯡ ꯆꯍꯤꯅꯦꯀꯣ ꯑꯩꯗꯤ ꯅꯪ ꯌꯨꯅꯤꯚꯔꯁꯤꯇꯤ ꯆꯪꯕ ꯑꯃ ꯅꯠꯇ꯭ꯔꯒ ꯀꯩꯅꯣ ꯇꯧꯍꯟꯅꯤꯡꯉꯕꯅꯤꯉ ꯑꯣꯏꯗꯤꯦ
ꯇꯔ ꯀꯩꯅꯣꯝ ꯇꯧꯔꯝꯃꯒ
ꯍꯣꯏ ꯍꯣꯏ ꯅꯪ ꯑꯁꯨꯝꯕ ꯅꯪ ꯉꯥꯎꯔꯣꯏꯏ ꯃꯥꯁꯇꯔ ꯇꯧꯔꯝ ꯇꯥꯗꯤꯅꯦ ꯅꯪ ꯍꯧꯖꯤꯛꯛ ꯑꯉꯥꯡ ꯇꯨꯏꯁꯟ ꯇꯧꯗꯨꯅ ꯑꯗꯨꯝ ꯌꯨꯝꯒꯤ ꯃꯇꯦꯡ ꯈꯔ ꯈꯔ ꯄꯥꯡꯗꯅ ꯇꯧꯕ ꯌꯥꯕꯅꯦꯕ
ꯀꯔꯤ ꯎꯗ ꯑꯩꯅ ꯄꯥꯝꯖꯕ ꯇꯥꯏꯇꯥꯔꯦ
ꯍꯣꯏ ꯅꯪ ꯅꯕꯨꯗꯤ ꯄꯥꯝꯃꯤ
ꯊꯣꯏꯁ ꯑꯗꯨ
ꯎꯝ ꯎꯝ
ꯖꯤꯠꯇꯅ ꯑ ꯆꯃꯗꯤ
ꯌꯦꯡꯉꯁꯤꯦ ꯍꯟꯗꯛ ꯄꯩꯁꯥ ꯈꯔ ꯆꯪꯖꯔꯁꯨꯅꯦ ꯑꯗꯨꯝ ꯊꯥꯖꯤꯜꯂꯁꯦ ꯃꯌꯥꯝꯅ
ꯎꯝ ꯑꯗꯨꯕꯨꯅꯦ ꯃꯤꯅꯦ ꯀꯩꯅꯣ ꯈꯛꯇꯅꯤ ꯀꯣꯟꯅ ꯈꯜꯂꯤꯗ ꯎꯝ ꯑꯌꯨꯁꯀꯤꯗꯣ ꯃꯤ ꯇꯔꯦꯠ ꯑꯃꯒꯅꯦꯕ ꯄꯅꯃꯃꯤ ꯇꯔꯥꯃꯔꯤꯗ ꯇꯔꯥꯃꯉꯥ ꯑꯗꯨꯝꯧ ꯑꯣꯏꯔꯝ ꯃꯥꯦ
ꯑꯌꯨꯁꯀꯤꯗꯣ ꯑꯗꯨꯗꯨꯒ ꯚꯦꯇꯤꯅꯔꯤꯗꯅꯦ ꯃꯩꯇꯩꯗꯅꯦ ꯀꯌꯥ ꯃꯅꯤꯄꯨꯔꯒꯤ ꯑꯣꯏꯅꯗꯤ ꯃꯤ ꯇꯔꯦꯠ ꯈꯪꯕ ꯃꯥꯜꯂꯦꯕꯀꯣ ꯀꯩꯅꯣꯒꯤ ꯑꯣꯏꯅ ꯑꯁꯣꯝ ꯃꯤꯖꯣꯔꯥꯝ ꯑꯥꯏꯖꯣꯜꯒꯤ ꯑꯣꯏꯅ ꯑꯇꯣꯞꯄ ꯀꯣꯂꯦꯖꯀꯤꯗꯤ ꯈꯪꯗꯦ ꯃꯣꯏ ꯃꯤꯖꯣꯔꯥꯝ ꯑꯥꯏꯖꯣꯜ ꯑꯗꯨꯒꯤꯗꯤ ꯃꯤ ꯇꯔꯦꯠꯃꯨꯛ ꯂꯧꯋꯦ ꯍꯥꯏꯕ ꯅꯣꯔꯠ ꯏꯁꯇꯒꯤ
ꯌꯥꯃꯤꯅꯦ
ꯑꯗꯨꯒ ꯑꯌꯨꯁ ꯊꯝꯕꯅ ꯔꯥꯍꯨꯜ ꯂꯩꯔꯦꯗꯅꯥ
ꯑ ꯂꯩꯗ
ꯅꯅꯥꯎꯗꯨꯕꯨ ꯀꯃꯥꯏꯅ ꯇꯧꯖꯥꯠꯅꯣ ꯈꯪꯗꯦꯅꯦ
ꯈꯪꯗꯦ ꯈꯣꯏꯅꯤ ꯅꯠꯇ꯭ꯔ
ꯃꯥꯅꯦ ꯍꯥꯜꯂꯤꯅꯦꯍꯦ ꯃꯣꯏꯗꯤ ꯑꯦꯁꯤꯁꯨ ꯑꯦꯁꯤꯅꯦ
ꯎꯝ ꯅꯨꯡꯉꯥꯏꯖꯗ꯭ꯔ ꯌꯦꯡꯉꯨꯅꯦ
ꯎꯝ ꯈꯪꯗꯦꯗ ꯃ ꯑꯈꯣꯏꯗꯤꯅꯦ ꯑꯣ ꯕꯤ ꯁꯤ ꯍꯥꯏꯖꯕ ꯃꯥꯅꯤ ꯖꯦꯅꯦꯔꯦꯜ ꯀꯩꯁꯨ ꯈꯦꯅꯕ ꯅꯠꯇꯦ
ꯍꯣꯏ
ꯀ
ꯃꯛ ꯇꯔꯥꯃꯤ ꯇꯔ꯭ꯉꯥ ꯈꯦꯠꯅꯩ ꯍꯥꯏꯕꯗꯣ ꯑꯗꯨ
ꯑꯗꯨꯅꯦ ꯃꯥꯄꯜ ꯇꯔꯥꯃꯨꯛꯇꯪꯅꯦ ꯍꯥꯏꯕ ꯈꯦꯠꯅꯩꯁꯦ
ꯌꯥꯝ ꯋꯥꯍꯜꯂꯦꯀꯣ ꯃꯃꯥꯡꯒꯤ ꯑꯦꯛꯖꯥꯝꯒ ꯄꯦꯄꯔ ꯂꯤꯛ ꯑꯃꯨꯛ ꯑꯣꯏꯗꯅ ꯅꯪꯁꯦ ꯑꯁ ꯋꯥꯕ ꯌꯥꯝ ꯋꯥꯖꯔꯛꯑꯕꯅꯤ
ꯊꯦꯡꯅꯑꯕ ꯌꯥꯕ ꯊꯦꯡꯅꯔꯕꯅꯤꯀꯣ ꯑꯩꯁꯦ ꯀꯌꯥꯝ ꯋꯥꯠꯂꯤꯒꯦ ꯈꯪꯗꯦ ꯑꯩ ꯋꯥꯠꯄ
ꯀꯌꯥꯝ ꯀꯨꯏꯅ ꯋꯥꯍꯟꯈꯤꯗꯅꯣ ꯈꯪꯗꯦ ꯏꯁꯣꯔꯁꯤꯅ
ꯎꯝ ꯑꯦ ꯑꯍꯥꯟꯕ ꯑꯦꯛꯖꯥꯝꯗꯗꯤꯅꯦ ꯋꯥꯈꯜꯒꯁ ꯈꯔ ꯂꯩꯨꯔꯕꯅꯦ ꯍꯥꯏꯕ ꯑꯩ ꯍꯪꯉꯝꯗ꯭ꯔꯦ ꯅꯪꯉꯣꯟꯗ ꯑꯩ ꯚꯦꯇꯤꯅꯔꯤ ꯐꯪꯒꯗ꯭ꯔꯥ ꯍꯟꯗꯛꯇꯤ ꯈꯔꯗꯤ ꯀꯩꯅꯣ ꯇꯧꯏꯦ ꯈꯣꯠꯂꯦ ꯑꯗꯨꯃꯥꯏꯅ ꯂꯩꯔꯝꯃꯗ꯭ꯔꯥ
ꯑ
ꯑꯗꯨꯒꯤ ꯍꯦꯛꯇ ꯀꯩꯅꯣ ꯇꯧꯔꯨꯕꯗꯒꯤ ꯃꯣꯏꯒꯤ ꯀꯣꯏꯁꯟꯗꯣ ꯀꯩꯅꯣ ꯇꯧ ꯂꯤꯛ ꯑꯣꯏ ꯂꯤꯛ ꯑꯣꯏ ꯇꯧꯅꯔꯛꯄꯗꯤ ꯍꯦꯛꯇ ꯃ ꯄꯥꯇꯒꯤꯕꯅꯦꯃꯤ ꯈꯪꯗꯦ ꯍꯧꯖꯤꯛꯀꯥꯟꯁꯤꯅꯦ ꯀꯩꯅꯣ ꯄꯩꯁꯥ ꯍꯟꯇꯣꯔꯛꯀꯅꯤ ꯍꯟꯇꯣꯔꯛꯀꯅꯤ ꯌꯥꯝ ꯇꯧꯅꯔꯤ ꯃꯥꯜꯂ ꯃꯣꯏꯛ
ꯎꯝ ꯍꯟꯗꯣꯔꯄ ꯌꯥꯏꯌꯦ ꯂꯨꯄꯥ ꯂꯤꯁꯤꯡ ꯑꯅꯤꯗꯣ
ꯎꯝ ꯂꯤꯁꯤꯡ ꯑꯅꯤ ꯂꯔꯦ ꯑꯃꯒ ꯀꯩꯗꯧꯀꯗ ꯅꯠꯇ꯭ꯔꯥ
ꯑꯣ ꯑꯧ ꯑꯣ ꯑꯃꯒꯩꯅ ꯆꯥꯇ꯭ꯔꯨꯛꯀꯥꯏꯗꯅꯦ
ꯍꯣꯏꯣꯡꯁꯤ ꯀꯩꯅꯣꯒꯤ ꯑꯣꯏꯒꯅꯤꯌꯦ ꯖꯦꯅꯦꯔꯦꯜ
ꯑꯣ ꯀꯥꯎ ꯔꯦꯗ ꯏꯕꯦꯝꯃ
ꯎꯝ ꯋꯥꯔꯦ ꯋꯥ
ꯍꯅꯦ ꯃꯅꯤꯄꯨꯔꯁꯦ ꯍꯧꯖꯤꯛꯀꯥꯟ ꯖꯠ ꯖꯥ ꯌꯥꯝ ꯊꯣꯛꯑꯦ ꯈꯪꯕ꯭ꯔꯥ ꯂꯨꯄꯥ ꯆꯥꯄꯤꯒ ꯐꯣꯟꯒ ꯑꯣꯟꯅꯩꯌꯦꯅꯅꯦ ꯍꯦꯞ ꯇꯧꯋꯦ
ꯑꯗꯨꯕꯨ ꯑꯁ ꯑꯋꯣꯏꯕꯩꯔꯣꯒ
ꯅꯇꯦ ꯍꯦ ꯀꯔꯥꯏꯗꯒꯤꯅꯣ
ꯀ꯭ꯔꯤꯄꯥ ꯁꯇꯤ ꯌ ꯐꯣꯟ ꯄꯥꯒ ꯐ ꯍꯣꯏ
ꯆꯂꯞꯄ ꯂꯞ
ꯑꯅꯤ ꯀꯥꯏꯗꯅ ꯑꯃꯁꯨ ꯀ꯭ꯌꯨ ꯑꯣꯏꯅ ꯄꯦꯡ ꯁꯥꯅ ꯂꯦꯐꯧꯗꯥꯏꯅꯦ
ꯍꯣꯏ ꯍꯣꯏ ꯍꯣꯏ ꯑꯗꯨꯗꯤ ꯍꯥꯏꯁ ꯑꯗꯨꯝ ꯃꯌꯥꯡꯅ ꯀꯗꯔ ꯐꯗꯔ ꯇꯧꯕ ꯑꯣ ꯂꯩ
ꯍꯣꯏ ꯑꯗꯨꯅꯦ ꯍꯥꯏꯕ ꯂꯨꯄꯥ ꯆꯠꯄꯤꯈꯤꯕ ꯑꯩꯁꯨ ꯃꯤꯠ ꯑꯅꯤ ꯑꯍꯨꯝ ꯂꯩꯔꯤ ꯍꯥꯏꯕ
ꯂ ꯆꯂꯦ ꯊꯪꯒ
ꯍꯥꯏꯗꯤ ꯂꯨꯄꯥ ꯆꯥꯄꯤ ꯀꯥꯏꯗꯤ ꯀꯃꯟ ꯑꯗꯨꯝ ꯑꯣꯏꯔꯤ ꯍꯥꯏꯕꯅꯤꯗ
ꯑꯣꯏꯔꯤ
ꯑꯗꯨꯝ ꯌꯨꯝ ꯑꯃꯗ ꯑꯗꯨꯝ ꯂꯩꯔꯝꯃꯦ ꯍꯥꯏꯕ ꯂꯨꯄꯥ ꯖꯄꯤꯁꯦ
ꯃꯥꯅꯤ ꯃꯥꯅꯤ ꯂꯣꯏ ꯂꯩꯅꯩ ꯉꯥꯇꯅꯤ ꯂꯥꯏ ꯇꯤꯟꯒꯤ ꯇꯧ ꯊꯕꯛꯇꯁꯨ ꯑꯗꯨꯝ ꯆꯡꯉꯤꯗꯅ
ꯍꯣꯏ ꯍꯣꯏ ꯆꯪꯕ ꯄꯣꯠꯅꯤꯅ
ꯑꯁ ꯍꯥꯏꯥꯏꯕ ꯅꯪꯗꯤ ꯀꯩꯅꯣ ꯁꯤꯗ꯭ꯔꯕꯣ ꯅꯪꯒꯤ ꯑꯃ ꯅꯨꯡꯗꯣ
ꯑꯁ ꯁꯤꯗ꯭ꯔꯦꯗ ꯑꯩ ꯈꯨꯗꯣꯞꯁꯤꯕꯥ